ꯅꯎ
ꯍꯂꯣ꯫
ꯆꯟ꯫
ꯍꯥꯎ꯫
ꯀꯤꯗꯧꯔꯤꯕꯅꯣ
ꯀꯩ ꯍꯥꯏꯒꯦ ꯇꯧꯕꯣ
ꯀꯩꯗꯧꯔꯤꯅꯣ
ꯑꯩ ꯑꯗꯨꯝ ꯂꯩꯔꯝꯕꯅꯦ ꯀꯩꯁꯨ ꯇꯧꯗꯦ
ꯑꯣ ꯀꯅꯥꯒ ꯂꯩꯒꯦ꯫
ꯑꯩ ꯏꯊꯟ ꯂꯩꯗ
ꯎꯝ ꯑꯩꯁꯨ ꯑꯗꯨꯨꯝ ꯂꯩꯗ ꯑꯗꯨꯨꯝ ꯂꯩꯌꯦ꯫ ꯅꯪ ꯀꯔꯤ ꯀꯔꯤ ꯇꯧꯔꯤꯅꯣꯅ ꯐꯣꯟꯁꯨ ꯇꯧ ꯀꯨꯏꯔꯅ ꯇꯧꯔꯛꯄꯅꯤꯗ ꯑꯩꯁꯨ ꯑꯗꯨꯝ ꯅꯨꯡꯉꯥꯏꯔꯑ
ꯀꯟꯅꯅꯨꯡꯉꯏ ꯀꯗꯤ
ꯅꯪꯁꯨꯅꯤꯅꯦ꯫
ꯎ ꯂꯥꯛꯅꯤ ꯌꯥꯝ ꯑꯗꯨ ꯅꯨꯡꯉꯥꯏꯔꯤ ꯑꯋꯥ ꯑꯋꯥ ꯍꯥꯏꯕ ꯂꯩꯇꯦ꯫
ꯏꯁ ꯃꯣꯏ ꯊꯣꯛꯀꯗꯕ꯭ꯔꯅꯦ꯫
ꯗꯤ ꯅꯨꯡꯉꯥꯏ ꯊꯛꯀꯗꯕꯅꯤ ꯍꯧꯔꯛꯏꯗꯤꯦ
ꯍꯌꯦꯡ ꯀꯣꯏꯕ ꯆꯠꯁꯤꯔꯣ
ꯌꯥꯏꯅꯦ
ꯅꯪ ꯊꯕꯛ ꯌꯥꯝ ꯆꯤꯟꯒꯟꯕꯗꯨꯗ ꯑꯩꯗꯣ ꯍꯥꯏꯕ ꯉꯝꯗꯔꯕ
ꯊꯕꯛ ꯂꯩꯇꯗ ꯑꯩꯗꯤ
ꯃꯊꯥꯡ ꯍꯞꯇꯗꯩꯗꯤ ꯊꯕꯛ ꯂꯩꯔꯝꯃꯅꯤꯅꯦ ꯫
ꯍꯥꯝ
ꯍꯄꯇꯥꯗꯒꯤꯗꯤ ꯊꯕꯛ ꯆꯤꯟꯂꯝꯃꯅꯤ ꯅꯪꯁꯨ꯫
ꯎꯝ
ꯅꯠꯇ꯭ꯔ
ꯍꯌꯦꯡꯗꯤ ꯂꯩꯇꯦ ꯀꯣꯏꯕ ꯆꯠꯁꯦ ꯍꯥꯏꯕ꯭ꯔꯣ ꯫
ꯁꯤꯔ꯫
ꯍꯥ
ꯀꯥꯏꯗ ꯆꯠꯁꯤꯒꯦ꯫
ꯈꯪꯗꯦꯅꯦ ꯅꯪ ꯆꯥꯅꯤꯡꯕ ꯃꯐꯝꯗꯣ ꯍꯥꯏꯌꯣꯅꯦ ꯅꯪ ꯅ ꯍꯥꯟꯅ ꯍꯥꯏꯕꯅꯤꯅꯦ ꯫
ꯑꯩ ꯆꯠꯅꯤꯡꯉꯤꯕꯗꯤ ꯅꯣꯏ ꯅꯣꯏ ꯑꯗꯨꯋꯥꯏꯗ
ꯏꯁ ꯅꯪꯕꯨ ꯀꯩꯗꯧꯔꯤꯕ꯭ꯔꯣ ꯌꯥꯝ ꯂꯦꯡ ꯈꯣꯠꯄ ꯇꯧ꯫ ꯇꯥꯏ꯫
ꯑꯩꯗ ꯉꯁꯥꯏꯗꯒꯤ ꯐꯝꯃꯝꯕꯒꯤ ꯋꯥꯕꯁ ꯍꯧꯖꯤꯛ ꯍꯛꯇ ꯇꯨꯝꯊꯕꯀꯣ ꯑꯗꯨꯒꯤ
ꯑꯗꯨꯕꯨ ꯇꯨꯝ ꯇꯨꯝꯕꯕꯨ ꯌꯥꯝ ꯐꯤ ꯂꯦꯡꯕ꯭ꯔꯅꯦ꯫
ꯑꯣ ꯈꯣꯡ ꯈꯨꯠ ꯇꯤꯡꯊꯣꯛꯄ ꯋꯥꯕꯀꯣ ꯑꯗꯨꯗꯤ
ꯇꯧꯒ꯭ꯔꯣꯅꯦ ꯇꯥꯅꯤꯡꯗꯦꯅꯦ꯫
ꯀꯩꯅꯣ ꯑꯁꯤ ꯑꯁꯤ ꯃꯈꯣꯟ ꯐꯥꯎ ꯇꯥꯕ꯭ꯔꯅ ꯑꯉꯛꯄꯅꯦꯍꯦ꯫
ꯑ ꯌꯥꯝ ꯀꯟꯅ ꯇꯥꯏꯗ꯫
ꯀꯩꯒꯤꯅꯀꯣ
ꯍꯝ
ꯂꯦꯡꯗ꯭ꯔꯦ ꯂꯦꯡꯗ꯭ꯔꯦ
ꯑꯗꯨꯃꯥꯏ ꯂꯡꯕ ꯀꯥꯎꯅꯤꯀꯣ
ꯑ ꯅꯪ ꯇꯨꯝꯕꯔꯥ ꯑꯗꯨꯃꯥꯏꯅ
ꯎꯝ ꯇꯣ ꯆꯠꯁꯤꯅ ꯍꯥꯌꯦꯡ꯫
ꯆꯥꯛ ꯆꯥꯁꯦ꯫
ꯏꯁ ꯀ ꯏ ꯆꯠꯁꯤꯅꯦ ꯍꯌꯦꯡ꯫
ꯅ ꯆꯥꯛ ꯆꯥꯁꯤ ꯍꯥꯏꯔꯒ ꯑꯃꯛ ꯀꯣꯏꯕ ꯆꯠꯁꯤ
ꯈꯔ ' ' ꯍꯥꯏꯕ꯭ꯔꯥ꯫
ꯎꯝ ꯁꯤ ꯆꯥꯛ ꯇꯣꯛꯔꯒ ꯑꯗꯨꯝ ꯀꯣꯏꯕ ꯆꯠꯁꯤꯅꯦ
ꯑꯁ ꯑꯩꯈꯣꯏ ꯂꯝꯕꯤꯁꯨ ꯅꯨꯡꯉꯥꯏꯇꯦꯅꯦ ꯆꯪꯕ ꯅꯨꯡꯉꯥꯏꯔꯦ ꯅꯪ
ꯍ ꯌꯥꯏꯒ
ꯅꯣꯡ ꯆꯨꯕꯅꯤꯅꯥ ꯑꯁ ꯂꯩꯕꯥꯛ ꯊꯣꯛꯑꯥ ꯂꯥꯏꯈꯣꯝ ꯂꯩꯥꯏꯕ
ꯒꯥꯔꯤ ꯋꯥꯏꯔꯒ ꯆꯪꯒꯗꯕꯅꯦ꯫
ꯏꯁ꯫
ꯁꯤꯕꯥꯎ ꯊꯤꯟꯕꯤꯔꯝꯃꯣ ꯍꯥꯏꯗ꯫
ꯑꯩꯈꯣꯏ ꯀꯥ ꯐꯥꯎꯒꯤ ꯌꯥꯝ ꯆꯣꯂꯦꯅꯦ ꯅꯨꯡꯉꯥꯏꯔꯣꯏꯅꯦ꯫
ꯑꯁꯨꯗꯨꯐꯥꯎ ꯊꯥꯡ ꯊꯥꯡ ꯊꯥꯡꯖꯤꯡꯕꯤꯔꯝꯁꯅꯨ꯫
ꯏꯁ꯫
ꯀꯤꯕ꯭ꯔꯅꯦ ꯅꯪ꯫
ꯍꯣꯏ ꯑꯩꯁꯦ ꯑꯁ ꯀꯦꯅꯦ꯫
ꯏꯁ꯫
ꯅꯪꯒꯨꯝꯕ ꯃꯤꯗ ꯀꯤꯅꯦ ꯑꯩꯗꯤ
ꯑꯦ ꯑꯦ ꯅꯪꯒꯨꯝꯕꯒ ꯍꯥꯏꯅꯤ ꯁꯤ ꯕꯦꯕꯔꯗꯤ ꯌꯥꯎꯗꯅꯦ
ꯅꯪꯒꯨꯝꯕ ꯍꯥꯏꯗꯤ ꯀꯔꯤꯍꯥꯏꯖꯤꯔꯥ ꯑꯩ ꯈꯡꯗꯔ꯭ꯦꯅꯦ
ꯅꯪ ꯍꯥꯏꯕꯁꯦ ꯌꯥꯝꯅ ꯕꯦꯕꯥꯔ ꯂꯩꯇꯕ ꯋꯥꯅꯦ꯫
ꯑꯥꯍꯝ ꯑꯥꯍꯝ ꯀꯔꯤ ꯍꯥꯏꯗꯨꯕ ꯑꯗꯨꯗꯤ꯫ ꯁꯣꯝ ꯍꯥꯏꯗꯨꯔ ꯑꯣ꯫ ꯑꯁ ꯁꯣꯝ ꯒꯨꯝꯕ ꯃꯤꯗꯨꯅꯦ ꯑꯩꯅ ꯌꯥꯝ ꯀꯤꯔꯤꯁꯦ
ꯑꯗꯨꯁꯨ ꯎꯁꯇꯥꯕꯥ ꯆꯤꯡꯏ
ꯁꯣꯝꯒꯨꯝꯕ ꯀꯥꯅ꯫ ꯑꯩꯒꯨꯝꯕꯁꯦ ꯌꯥꯝ ꯂꯩꯕ꯭ꯔꯣ ꯑꯩꯁꯤꯕꯨ ꯌꯥꯝ ꯁꯥꯊꯤꯕ꯭ꯔꯣ꯫
ꯑꯗꯨ ꯀꯔꯤ ꯍꯥꯏꯗꯅꯣꯁꯅꯦ ꯑꯗꯨꯗꯤ
ꯅꯍꯥꯛ ꯀꯨꯝꯕ ꯍꯥꯏꯌꯣ꯫
ꯅꯍꯥꯛꯁꯤꯡꯁꯦ ꯀꯤꯒꯅꯦ ꯍꯥꯏꯗꯤ꯫
ꯅꯣꯛꯅꯤꯡꯏꯗꯥ
ꯅꯍꯥꯛꯀꯨꯝꯕ ꯃꯤꯗꯨꯅꯦ ꯑꯩꯅ ꯌꯥꯝꯅ ꯀꯤꯔꯤꯁꯦ꯫
ꯌꯥꯔꯕ꯭ꯔꯣ
ꯌꯥꯔꯦ ꯌꯥꯔꯦ ꯄꯦꯜꯂꯦ꯫
ꯅꯆꯟ ꯑꯩꯍꯥꯛꯀꯤ ꯊꯝꯃꯣꯏ ꯄꯦꯜꯂꯦ꯫
ꯑꯥꯏꯁ
ꯉꯁꯤ ꯊꯔꯣꯏ ꯈꯨꯟꯕ ꯆꯠ꯫
ꯊꯔꯣꯏ ꯌꯥꯝ ꯂꯩꯕ꯭ꯔꯣ ꯊꯔꯣꯏ ꯀꯥꯏꯗ ꯄꯥꯟꯒꯦ
ꯎꯝ ꯊꯔꯣꯏꯕꯨ ꯄꯥꯟꯅꯕ꯭ꯔꯅꯤ ꯅꯪꯁꯨ
ꯑꯣ ꯄꯥꯟꯗꯕ꯭ꯔꯣ
ꯍꯨꯝ ꯂꯧ ꯈꯣꯏ ꯈꯔ ꯈꯔ ꯈꯣꯏꯔꯒ ꯊꯝꯃꯝꯕ ꯖꯒꯥ ꯈꯔ ꯂꯩꯌꯦꯕꯀꯣ꯫
ꯌꯥꯝ ꯇꯥꯔꯝꯃꯦ ꯑꯗꯨ ꯈꯨꯟꯗ ꯆꯠꯂ ꯑ ꯌꯥꯝ ꯈꯨꯂꯛ ꯆꯠꯄ ꯀꯧꯇꯥ ꯃꯉꯥ ꯇꯔꯨꯛꯇꯤ ꯑꯣꯏꯔꯝꯒꯗ꯭ꯔꯥ
ꯌꯥꯃꯦꯅꯦ
ꯎꯝ ꯍꯌꯦ ꯑꯌꯨꯛꯇ ꯍꯌꯦꯡ ꯑꯌꯨꯛ ꯆꯥꯒꯅꯤ
ꯑꯩꯉꯣꯟꯗꯒꯁꯦ ꯀꯧꯔꯛꯇꯦꯅꯦ ꯈꯨꯟꯕ ꯆꯁꯦ ꯀꯥꯏꯅ
ꯅꯪꯗꯤ ꯈꯨꯟ ꯐꯩꯔꯣꯏꯗ ꯑꯗꯩ ꯅꯪꯗꯤ ꯁꯤꯨꯝꯕ ꯆꯠ ꯠ ꯆꯠꯂꯛꯇꯕꯅꯤꯅꯀꯣ ꯍꯩꯗꯧ ꯃꯥꯟꯗꯦꯗꯅ ꯑꯩꯅ ꯀꯧꯅꯤꯡꯗꯕ
ꯍꯩ ꯍꯩꯇ꯭ꯔꯁꯨ ꯅꯪꯒ ꯆꯠꯃꯤꯟꯅꯁꯦ ꯅꯪꯒꯤꯗ ꯈꯔ꯫ ꯈꯥꯏꯗꯣꯛꯄ ꯌꯥꯏꯗꯅ꯫
ꯅꯣꯛꯅꯤꯡꯉꯤ ꯅꯪꯁꯨ꯫
ꯅꯧꯅꯤꯡꯉꯦ ꯍꯥꯏꯔꯒ ꯅꯧꯕꯗꯤ ꯁꯨꯡꯅꯧ ꯅꯧꯗꯦ
ꯑꯩ ꯋꯥꯈꯜꯗ ꯅꯣꯛꯈ꯭ꯔꯕ ꯑꯗꯨꯒꯤꯅꯦ꯫
ꯑꯁ ꯌꯥꯝ ꯂꯨꯔꯦꯅꯦ ꯗꯨꯗꯤ
ꯎꯝ ꯐꯤꯕꯝꯗꯣ ꯈꯔ ꯂꯨꯔꯦ꯫
ꯑꯁ ꯐꯈꯤꯔꯣꯏꯗ꯭ꯔꯣ
ꯎꯝ ꯐꯕꯁꯨ ꯌꯥꯏ ꯅꯪꯅ ꯐꯖꯅ ꯋꯥ ꯉꯥꯡꯉꯗꯤ
ꯏꯁ ꯑꯗꯨꯗꯤ
ꯀꯩ
ꯀꯔꯤꯅꯣ
ꯀꯩꯅ
ꯑꯩ ꯗꯣꯛꯇꯔ ꯅꯠꯇꯦꯅꯦ
ꯏꯁ ꯑꯣꯏꯑꯦ ꯅꯪꯗꯤ ꯑꯩꯒꯤꯗꯤ ꯗꯣꯛꯇꯔ ꯑꯣꯏꯌꯦ
ꯑꯥꯏꯁ ꯄꯩꯁꯥ ꯂꯧꯅꯤꯀꯣ
ꯍꯥ
ꯄꯩꯁꯥ ꯂꯧꯒꯅꯤꯀꯣ
ꯑ ꯍ ꯍꯣꯏꯗ ꯅꯪꯒꯤꯕꯨ ꯂꯨꯄꯥ ꯑꯃ ꯄꯤꯔ ꯂꯣꯏꯔꯦ ꯅꯪꯒꯤꯗꯃꯛꯇ ꯂꯨꯄꯥ ꯑꯃ ꯁꯤꯗꯤ ꯄꯥꯝꯃꯨꯗꯅꯦ
ꯅꯪꯒꯤꯗꯣ ꯂꯧꯔꯦ ꯑꯗꯣ ꯄꯩꯁꯥꯗꯤ ꯈꯔ ꯆꯪꯒꯅꯤ ꯅꯪ ꯇꯧꯁꯦ ꯍꯥꯏꯁꯦ
ꯎ ꯀꯩ ꯍꯥꯏꯅꯣ ꯒ꯭ꯌꯥꯟꯅꯦ ꯃꯊꯟꯗ ꯐꯥꯎ ꯒ꯭ꯌꯥꯟ ꯇꯥꯔꯛꯑ ꯃꯣꯏ ꯌꯥꯎꯔꯤꯁꯦ ꯍꯧꯖꯤꯛ ꯅꯪꯅ ꯍꯥꯏꯕꯗꯨꯅꯤ ꯑꯗꯨꯅꯦ ꯃꯊꯟꯗ ꯀꯔꯤꯅꯣ ꯍꯥꯏꯔ ꯂꯩꯌꯦ
ꯎꯝ
ꯐꯨꯠꯄꯒꯁꯨ ꯄꯥꯜꯂꯤꯌꯦ ꯀꯩ ꯐꯨꯠꯇꯣꯏꯅꯣ ꯈꯪꯗꯦ
ꯀꯔꯤ ꯑꯩ ꯐꯨꯠꯄ ꯄꯟꯕ꯭ꯔꯅꯦ
ꯀꯔꯤ ꯏꯅ ꯋꯥꯄꯨꯁ ꯀꯌꯦꯅ
ꯅꯈꯣ ꯐꯣꯠꯀꯦ
ꯃꯥ ꯒ꯭ꯌꯥꯟ ꯇꯥꯔꯝꯃꯣꯏ ꯍꯥꯏꯖꯔꯤꯗꯣ
ꯑꯦ
ꯀꯩ ꯍꯥꯏꯅꯣ ꯑꯗꯨꯗꯤ
ꯈꯪꯗ꯭ꯔꯔꯤ
ꯑꯁ ꯈꯟꯗ꯭ꯔꯤ ꯂꯣꯏꯔꯦ ꯁꯤꯕꯨꯣ ꯎ ꯌꯥꯏꯍꯦ ꯅꯪꯁꯨ
ꯌꯥꯎꯔꯦ
ꯅꯣ
ꯑꯗꯨ ꯑꯗ ꯅꯣꯡꯃ ꯄꯨꯟꯁꯤꯅꯦ ꯑꯈꯣꯏ
ꯄꯨꯟ ꯃꯟꯗꯅ ꯄꯨꯟ ꯅꯤꯡꯗꯅꯅ ꯍꯥꯏꯗꯤ
ꯏꯁ ꯂꯣꯏꯔꯦꯍꯦ ꯅꯪ ꯋꯥꯉꯥꯡ ꯁꯉꯥꯡꯗꯨꯗꯤ ꯍꯥꯎꯇꯦꯍꯦ
ꯍꯥꯏꯗꯤ ꯄꯨꯟꯃꯟꯗꯅ ꯄꯨꯟꯅꯤꯡꯗ꯭ꯔꯦ ꯍꯥꯏꯕ ꯌꯥꯝ ꯇꯣꯏꯅ ꯄꯨꯜꯂꯁꯨ ꯅꯨꯡꯉꯥꯏꯇꯦꯗꯅ ꯃꯔꯛꯇ ꯄꯨꯟꯒꯅꯤ ꯍꯥꯏꯔꯗꯤ ꯑꯈꯣꯏꯗꯤ
ꯌꯦꯡꯉꯣ ꯅꯣꯡꯃ ꯅꯣꯡꯃ ꯍꯥꯏꯔꯒ ꯄꯨꯜꯂꯛꯄꯁꯤ ꯄꯨꯜꯂꯛꯄꯁꯦ
ꯑ ꯅꯣꯡꯃ ꯅꯣꯡꯃ ꯍꯥꯏꯕꯗꯨ ꯄꯨꯟꯗꯦꯗꯅ
ꯅꯣꯡꯃ ꯅꯣꯡꯃ ꯌꯥꯝꯃꯟꯗꯅꯀ‌ꯣ ꯄꯨꯟꯕ ꯌꯥꯃꯟꯗꯅ ꯑꯩꯗꯣ ꯄꯦꯟꯈ꯭ꯔꯕ
ꯑꯥ ꯑꯣꯒꯁ ꯊꯥꯒꯤ ꯑꯣꯏꯅ ꯍꯌꯦꯡ ꯄꯨꯟꯁꯤꯔ
ꯍꯧꯖꯤꯛ ꯑꯥꯒꯁ ꯅꯠꯇꯤꯌꯦ ꯑꯉꯥꯎꯕꯥꯎ
ꯑꯗꯨ ꯑꯣꯏꯔꯁꯨ ꯑꯒꯁ ꯊꯥꯒꯤ ꯍꯥꯟꯅ ꯄꯨꯟꯁꯤꯅꯦ
ꯂꯥꯜꯂꯦꯗꯤ ꯍꯥꯏꯅꯤꯡꯗꯦ ꯑꯗꯨ ꯑꯩꯁꯨ ꯍꯥꯏꯅꯤꯡꯕꯁꯦ ꯌꯥꯝ
ꯑꯦ ꯑꯩ ꯈꯪꯅ ꯈꯪꯅ ꯍꯥꯏꯕꯅꯤꯅꯦ ꯀꯔꯤꯅꯣꯅꯦ ꯑꯒꯁꯊꯥꯒꯤ ꯑꯣꯏꯅ ꯄꯨꯟꯁꯤꯅꯦ ꯄꯨꯟꯁꯦ ꯍꯥꯏꯔꯒ ꯑꯩ ꯈꯪꯅ ꯈꯪꯅ ꯍꯥꯏꯕꯅꯦꯌꯦ
ꯑꯩ ꯌꯥꯝ ꯅꯣꯛꯅꯤꯡꯕ ꯋꯥꯔꯤ ꯑꯃꯁꯦ ꯊꯥꯕꯤꯌꯨꯔꯥ ꯑꯩꯈꯣꯏ ꯏꯃꯥꯒꯤ ꯃꯆꯦꯗꯣ
ꯎꯝ
ꯃꯥꯒꯤ ꯃꯆꯦꯒ ꯃꯥꯒ ꯍꯥꯟꯅ ꯂꯩꯁꯥꯕꯤ ꯑꯣꯏꯔꯤꯀꯥꯟꯗꯀꯣ
ꯎꯝ
ꯑꯩꯈꯣꯏ ꯁꯣꯝꯅ ꯀꯣꯏꯔꯛꯄꯅꯤ ꯍꯥꯏꯌꯦ ꯑꯗꯣ ꯑꯩꯈꯣꯏ ꯑꯗꯨ ꯃꯇꯝꯗꯤ ꯑꯩꯈꯣꯏꯗꯤ ꯄꯣꯛꯇ꯭ꯔꯤꯀꯣ ꯊꯥꯏꯅꯒꯤ ꯋꯥꯔꯤꯅꯦ ꯑꯗꯨꯒ ꯃꯥꯁꯦ ꯃꯩꯇꯩꯂꯣꯟꯁꯨ ꯀꯌꯥ ꯈꯪꯗꯕ ꯑꯗꯨꯒ ꯃꯥꯁꯦ ꯅꯣꯡꯃ ꯃꯤꯒꯤ ꯌꯨꯝꯗ ꯑꯗꯨꯝ ꯆꯠꯄꯖꯥꯠꯅ‌ꯦ ꯑꯗꯨꯒ ꯃꯤꯅ ꯃꯥ ꯍꯥꯟꯅ ꯑꯥ ꯂꯩꯔꯝꯗꯣꯏ ꯁꯤꯗ ꯊ‌ꯣꯔꯛꯄꯅꯤꯅ ꯃꯤꯅ ꯏꯆꯦ ꯅꯪ ꯀꯩꯗꯧꯉꯩ ꯂꯥꯛꯄ꯭ꯔꯥ ꯍꯪꯕꯀꯣ ꯃꯥꯗꯣ ꯃꯩꯇꯩ ꯂꯣꯟ ꯈꯪꯗꯕꯩꯀꯣ ꯏꯆꯦ ꯅꯪ ꯀꯩꯗꯧꯉꯩ ꯂꯥꯛꯄ꯭ꯔꯥ ꯍꯥꯏꯔꯒ ꯃꯥꯅ ꯍꯖꯤꯡ ꯍꯥꯏ
ꯎꯝ
ꯑꯗꯨꯒ ꯗꯨ ꯅꯨꯄꯤꯅ ꯂꯛꯅꯒꯦꯅ ꯑꯃꯨꯛ ꯍꯪꯕ ꯀꯩꯗꯧꯉꯩ ꯑꯃꯨꯛ ꯆꯠꯀꯅꯤ ꯍꯥꯏꯔꯒ ꯉꯔꯥꯡ ꯍꯥꯏꯌ‌ꯦꯌ‌ꯦ
ꯑꯗꯨꯒꯤ ꯑꯩꯈꯣꯏ ꯃꯥꯅ ꯅꯪꯒꯤꯗ‌ꯣ ꯑꯣꯟꯅꯔꯦꯅꯦ ꯏꯆꯦ ꯍꯥꯏꯅ ꯃꯔꯝꯗꯤ ꯊꯥꯏꯅꯗꯤ ꯑꯗꯨ ꯃꯔꯣꯟꯗꯣ ꯀꯌꯥ ꯈꯪꯗꯕꯅꯤꯅꯀꯣ
ꯀꯩꯗꯧꯉꯦ ꯂꯥꯛꯄ꯭ꯔꯥ ꯏꯆ‌ꯦꯅ ꯍꯖ‌ꯦꯡ ꯍꯥꯏꯌ‌ꯦꯌ‌ꯦ ꯍꯌꯦꯡꯁꯨ ꯅꯠꯇꯦ ꯍꯖ‌ꯦꯡ ꯍꯥꯏꯌ‌ꯦꯌ‌ꯦ ꯅꯪ ꯀꯩꯗꯧꯉꯩ ꯆꯠꯀꯦꯔ ꯍꯥꯏꯔꯒ ꯉꯥꯔꯥꯡ ꯍꯥꯏꯌ‌ꯦꯌ‌ꯦ ꯑꯗꯨ ꯋꯥꯔꯤꯗ‌ꯣ ꯉꯁꯥꯏ ꯇꯧꯔꯒ ꯅꯣꯛꯄꯁꯤ ꯑꯩꯈ‌ꯣꯏ ꯑꯥꯕ‌ꯣꯛ ꯈꯣꯏꯗ
ꯃꯆꯦꯒꯤ ꯑꯦ ꯅꯠꯇꯦ ꯃꯃꯥꯒꯤ ꯃꯆꯦ ꯑꯣꯏꯕꯀꯣ
ꯎꯝ ꯑꯗꯨꯒ ꯅꯣꯡꯃꯅ ꯑꯈꯣꯏ ꯏꯃꯥꯒꯤ ꯃꯅꯥꯎꯅꯨꯄꯤꯗꯣ ꯊꯥꯡ ꯉꯥ ꯌꯣꯜꯂꯛꯄꯗꯣ ꯃꯥꯁꯦ ꯍꯥꯏꯕꯗꯤ ꯑꯩꯈꯣꯏ ꯏꯕꯣꯛꯈꯣꯏꯗꯣ ꯁꯤꯗ ꯂꯧꯕꯨꯛꯇ ꯂꯥꯜꯂꯦꯕꯀꯣ
ꯎꯝ
ꯑꯩꯈꯣꯏ ꯏꯅꯦ ꯈꯣꯏꯗꯒꯤ ꯂꯧꯕꯨꯛꯇ ꯂꯥꯜꯂꯒ ꯏꯕꯣꯛꯈꯣꯏ ꯂꯩꯕꯅꯦꯕ ꯑꯁꯤ ꯂꯩꯕꯗꯀꯣ ꯑꯗꯨꯒ ꯂꯧꯕꯨꯛꯀ ꯁ‌‌ꯤ ꯁꯔꯣꯛꯇꯣ ꯌꯥꯝ ꯅꯛꯈ꯭ꯔꯦꯕꯀꯣ ꯂꯕꯨꯨꯛꯇ ꯆꯠꯄꯗꯣ ꯁꯣꯔꯣꯛ ꯆꯠꯄ ꯃꯤꯅ ꯎꯌꯦꯕꯀꯣ ꯑꯗꯨꯒ ꯑꯩꯈꯣꯏ ꯑ ꯏꯗꯣꯝꯆꯥ ꯍꯥꯏꯇꯥꯔꯦ ꯏꯃꯥꯒꯤ ꯃꯅꯥꯎꯄꯤꯗꯣ ꯃꯥꯁꯦ ꯂꯩꯁꯥꯕꯤ ꯑꯣꯏꯔꯤꯀꯥꯟꯗꯀ‌ꯣ ꯂꯥꯛꯄꯅ‌ꯦ ꯍꯥꯏꯌ‌ꯦ ꯂꯕꯨꯛꯇ ꯑꯗꯨꯒ ꯃꯥꯁ‌ꯦ ꯇꯨꯔꯕ ꯅꯥꯟꯊꯨꯔꯒ ꯑꯗꯨꯒ ꯅꯥꯟꯊꯨꯔ ꯇꯨꯕꯗꯨꯗ ꯃꯤ ꯁꯣꯔꯣꯛꯇ ꯄꯥꯈꯪ ꯃꯌꯥꯝꯁꯨ ꯆꯠꯂꯝꯕ ꯃꯥꯗ‌ꯣ ꯏꯀꯥꯏꯃꯟꯕꯩ ꯇꯧꯅꯤꯡꯉꯥꯏ ꯈꯪꯗꯕꯩ ꯐꯝꯃꯒ ꯏꯁꯩ ꯁꯛꯑꯒ ꯂꯩꯌꯦ ꯍꯥꯏꯗꯤ ꯏꯁꯤꯡ ꯁꯥꯟꯅꯕ ꯁꯥꯠꯂꯒꯀꯣ ꯃꯈꯣꯡꯗꯣ ꯁꯨꯃꯥꯏꯅ ꯏꯁꯤꯡꯗ ꯆꯣꯡꯉ ꯁꯥꯟꯅꯔꯒ ꯐꯝꯃꯒ ꯏ ꯏꯁꯩ ꯉꯪꯅ ꯂꯩꯑꯦ ꯍꯥꯏꯌꯦ ꯔꯥꯏꯃꯟꯄꯨꯔꯒꯤ
ꯗ ꯋꯥꯔꯤꯔꯤꯃꯥꯂꯤꯕꯤꯌꯣꯔꯥ
ꯎꯝ
ꯊꯥꯏꯅꯒꯤꯅꯦ ꯑꯁꯤꯁꯨ
ꯎꯝ
ꯀꯩꯅꯣ ꯇꯧꯕ ꯅꯨꯄꯥꯒꯁꯦ ꯃꯄꯥꯅꯦ ꯃꯆꯥꯅꯨꯄꯤꯅꯦ
ꯎꯝ
ꯀꯗꯥꯏꯗꯒꯤꯅꯣ ꯗꯨꯀꯥꯟ ꯆꯠꯂꯒ ꯅꯠꯇꯦ ꯃꯆꯥ ꯃꯄꯥ ꯅꯠꯇꯦ ꯃꯥꯒꯤ ꯀꯩꯅ‌ꯣ ꯀꯔꯤ ꯍꯥꯏꯁꯤꯔꯥ ꯃꯥꯒꯤ ꯁꯥꯒꯩ ꯊꯣꯛꯄꯀ‌ꯣ
ꯎꯝ
ꯒꯥꯔꯤ ꯊꯧꯕꯗꯣ
ꯑꯗꯨꯗ ꯂꯩꯁꯥꯕꯤ ꯃꯆꯥ ꯑꯗꯨ ꯑꯗꯨꯅ ꯃꯅꯤꯡꯗ ꯅꯞꯄꯒ ꯃꯃꯥꯡꯂꯣꯝꯗ ꯌꯦꯡꯕ ꯌꯦꯡꯗꯕ
ꯎꯝ
ꯃꯅꯤꯡꯂꯣꯝꯗ ꯌꯦꯡ ꯑꯩꯗꯤ ꯃꯅꯤꯡꯒꯤ ꯁꯥꯏꯠꯇ ꯊꯝꯃꯒꯀꯣ ꯒꯥꯔꯤ ꯃꯆꯥ ꯍꯣꯏ ꯒꯥꯔꯤ ꯃꯆꯥꯗ
ꯎꯝ
ꯍꯩꯄꯥꯛꯥꯛ ꯈꯔ ꯈꯔꯕ ꯃꯥꯜꯂꯦ ꯑꯗꯨꯛ ꯁꯥꯐꯤ ꯃꯆꯥꯗ
ꯑꯩ ꯍꯧꯖꯤꯛꯁꯤ ꯑꯩꯕꯨꯣ
ꯑꯗ ꯑꯗꯨꯝ ꯑ ꯑꯗꯨꯝ ꯅꯨꯡꯉꯥꯏꯅꯗꯤ ꯑ ꯍꯣꯕ ꯃꯥꯥꯔꯦ ꯑꯍꯥꯟꯕꯗꯗꯤ ꯃꯥ ꯍꯥꯏꯄꯥ ꯈꯨꯠꯁꯥꯗꯣ
ꯑꯝ
ꯨꯂ ꯍꯥꯏꯗ ꯍꯥꯏꯒꯄꯗ ꯔꯤꯗꯇꯒ ꯕꯥꯅꯤ
ꯇ ꯅꯋꯥ ꯂꯩ ꯑꯅꯅꯤ ꯃꯅꯦ
ꯌꯥꯝ ꯂꯝ ꯍꯕꯅꯦ ꯐꯝꯕꯗ ꯇꯨꯄꯤꯅ ꯐꯝꯗꯕꯤꯗ ꯃꯅꯤꯡ ꯑꯣꯜꯂꯒ ꯐꯝꯃꯒ ꯆꯠꯄꯅꯦꯕ
ꯎꯝ
ꯑꯗꯨꯒ